ꯎ
ꯀꯗꯧ ꯑꯣꯏꯕ
ꯊꯝꯃꯦ
ꯀꯔꯤ ꯆꯥꯔꯤꯅꯣꯖꯤꯛ ꯅꯪ ꯀꯔꯤꯅꯣꯃ ꯁꯥꯔ ꯂꯩꯕ ꯃꯥꯜꯂꯦ
ꯑꯗꯨ ꯅꯨꯡꯁꯤꯅꯉ
ꯑꯦ ꯅꯨꯡꯁꯤꯠ ꯁꯥꯏꯕ ꯌꯥꯕ꯭ꯔꯅꯦ
ꯅꯨꯡꯁꯤꯠ ꯁꯥꯏꯕ ꯌꯥꯕ꯭ꯔꯣ ꯑꯩꯗꯤ ꯉꯁꯤꯅ ꯈꯪꯉꯤ ꯑꯣꯣ ꯑꯩꯗꯤ ꯀꯔꯤ ꯆꯥ ꯑꯩꯅ ꯍꯥꯏꯕꯠ ꯑꯩꯅ ꯍꯥꯏꯕꯗꯤ ꯅꯪ ꯅꯪ ꯀꯔꯤ ꯆꯥꯔꯒ ꯂꯩꯕ꯭ꯔꯣ ꯁꯥꯏꯕ ꯃꯈꯣꯟ ꯇꯥꯏ ꯍꯥꯏꯕꯅꯦ ꯑꯦꯁ ꯅꯨꯡꯁꯤꯠꯅꯅꯤ ꯍꯥꯏ ꯅꯨꯡꯁꯤꯠ ꯆꯥꯔ
ꯅ ꯂꯩ ꯊ ꯊ ꯇꯂ
ꯀꯔꯤ ꯃꯊꯦꯜ ꯊꯣꯡꯕ꯭ꯔꯣ
ꯍꯅꯦ
ꯀꯔꯤ ꯌꯦꯟꯁꯥꯡ ꯊꯣꯡꯕꯤꯒꯦꯅꯣ ꯅꯣꯏ ꯃꯥꯒꯤ ꯍꯥꯏꯔꯛꯑꯣ ꯃꯊꯦꯜꯗꯨ
ꯌꯥ ꯗꯥ ꯇꯗꯥ ꯗꯥꯎ ꯗꯥ ꯈꯁꯅꯤ
ꯑꯁ ꯑꯗꯨ ꯈꯇꯪ ꯆꯥꯕ ꯌꯥꯕ꯭ꯔꯥꯅꯦ ꯃꯔꯣꯔꯣꯛ ꯃꯦꯠꯇ꯭ꯔꯣ ꯃꯔꯣꯔꯣꯛ ꯃꯦꯠ ꯄꯒꯨꯝꯕ ꯏꯔꯣꯟꯕ ꯀꯥꯡꯍꯥꯎ ꯑꯗꯨꯒꯨꯝꯕ
ꯀ ꯀꯦꯁꯇꯅꯦ ꯆꯦꯅꯦ ꯁꯨ ꯍꯥꯏꯥꯏꯇ ꯑꯗꯨꯁꯨ
ꯅꯣꯏꯗ ꯃꯩ ꯂꯥꯛꯈ꯭ꯔꯕ꯭ꯔꯣ ꯃꯩ ꯂꯥꯛꯈ꯭ꯔꯕ꯭ꯔꯣ
ꯑ
ꯅꯣꯏ ꯌꯨꯝ ꯅꯣꯏ ꯌꯨꯝꯗ ꯃꯩ ꯂꯥꯛꯑꯕꯣ ꯍꯥꯏꯕꯅꯦ
ꯂꯥꯛꯇꯦꯗ ꯌꯦ
ꯑꯩꯗꯤ ꯂꯥꯛꯄ ꯂꯥꯛꯈ꯭ꯔꯕ꯭ꯔꯖꯥꯠꯂꯥꯅ ꯈꯜꯂꯦꯕ
ꯑ ꯃꯤꯒꯄꯣ ꯌꯦꯗꯣ
ꯀꯩ ꯍꯥꯏꯕꯅꯣ
ꯏ ꯍꯨꯄꯣꯖꯟꯣ
ꯌꯦꯡꯒꯅꯤ ꯑꯩꯗꯤ ꯈꯪꯗꯦ ꯉꯁꯤꯒꯤ ꯑꯥ ꯌꯦꯡꯒꯅꯤ ꯉꯁꯤꯒꯤ ꯑꯩ ꯉꯁꯤ ꯌꯦꯡꯒꯅꯤ ꯅꯪꯁꯨ ꯌꯦꯡꯗꯣꯏꯔꯣ
ꯃꯩꯒꯗꯣ ꯃꯩꯗꯤ ꯊꯒꯗꯣꯕꯜꯀꯣ
ꯃ ꯂꯥꯛꯑꯗꯤ
ꯍꯕ
ꯍꯣꯏ ꯑꯁꯦꯡꯕ
ꯎꯝ
ꯃꯩ ꯂꯥꯛꯑꯗꯤ ꯀꯥꯏꯗ ꯌꯦꯡꯁꯤꯔꯣ ꯃꯩ ꯂꯥꯛꯇ꯭ꯔꯗꯤ ꯑꯩꯈꯣꯏꯗ ꯂꯥꯛꯑꯣ ꯌꯦꯡꯅꯕ
ꯑꯦꯂ ꯐꯣꯟ ꯑꯦꯂꯐꯣꯟ
ꯑ꯭ꯌꯁ ꯅꯪꯒꯤ ꯐꯣꯟꯗꯣ ꯌꯦꯡꯒꯦ ꯍꯥꯏꯕ꯭ꯔꯣ ꯐꯔꯦꯅꯦ ꯐꯔꯦꯅꯦ ꯌꯦꯡꯖꯔꯣ ꯌꯦꯡꯖꯔꯣ
ꯀꯧꯕꯤꯔꯔꯣꯏ ꯑꯩꯁꯨ ꯀꯔꯥꯏ ꯀꯔꯥꯏꯅꯣ ꯌꯦꯡꯕ ꯆꯠꯂꯒ ꯂꯣꯏꯔꯦ
ꯑꯩ ꯂꯥꯛꯑꯁꯤꯀꯣ ꯑꯩꯈꯣꯏ ꯌꯨꯝꯗ ꯌꯦꯡꯅꯤꯡꯅ ꯂꯀꯣ ꯑꯣ
ꯎ
ꯁꯣꯛꯅꯤꯡ ꯍꯥꯏꯥꯏꯗꯤ ꯋꯥꯔꯒꯅꯨ ꯑꯩꯈꯣꯏ ꯌꯨꯝꯗꯗꯤ ꯀꯥ ꯀꯥ ꯂꯩꯌꯦ ꯌꯥꯝ ꯌꯥꯝ ꯂꯩꯌꯦ ꯀꯥ
ꯀꯥ ꯌꯥꯝ ꯂꯩ ꯍꯥꯏꯔ
ꯎꯝ
ꯑꯦ ꯑꯩꯈꯣꯏꯗꯁꯨ ꯂꯩ ꯀꯥ ꯑꯅꯤ ꯂꯩꯌꯦ ꯑꯩꯈꯣꯏ ꯁꯨꯝ
ꯗꯤ ꯑ ꯑꯩꯅ ꯍꯥꯏꯕꯗꯤ ꯃꯩ ꯂꯥꯛꯑꯒꯤ ꯇꯤꯚꯤ ꯂꯩ ꯌꯦꯅꯤꯅꯅ ꯍꯥꯏꯕꯅꯦ
ꯑꯦꯁ ꯅꯣꯏ ꯃꯤ ꯌꯥ ꯍꯥꯏꯕꯗꯤꯅꯦ ꯈꯔ ꯀ ꯍꯥꯏꯁꯤꯔ
ꯑꯦ
ꯃꯤ ꯑꯃꯂꯗꯤ ꯌꯦꯡꯕ ꯇꯂ ꯑꯩꯗꯤ ꯑꯃꯂꯗꯤ ꯍꯥꯏꯕꯗꯤ ꯌꯥꯝꯅ ꯀꯔꯤ ꯍꯥꯏꯁꯔ ꯑꯁ ꯍꯥꯏꯕ ꯍꯩꯇ꯭ꯔꯦꯁꯨ ꯅꯣꯏꯗ ꯃꯤ ꯌꯥꯝ ꯌꯥꯝ ꯅꯥꯏ ꯑꯗꯨꯗꯤ ꯑꯌꯨ ꯏ ꯌꯨꯏ ꯃꯤ ꯌꯥꯝ ꯌꯥꯝ ꯂꯥꯛꯑꯦ ꯑꯗꯨꯗꯤ
ꯎ
ꯑꯦ ꯑꯩ ꯅꯍꯥꯟ ꯃꯨꯛ
ꯑꯗꯨꯗ
ꯑꯉꯥꯡꯁꯤꯡ ꯑꯉꯥꯡꯁꯤꯡ ꯌꯥꯝ ꯂꯥꯛꯄꯗꯣ ꯀꯥꯎꯔꯕ꯭ꯔꯣ ꯅꯪꯕꯣ
ꯎꯝ ꯎꯝ
ꯈꯪꯗꯦ ꯍꯣꯔꯦꯟ ꯅꯨꯡꯗꯥꯡ ꯌꯦꯡꯁꯦ ꯀꯔꯝ ꯇꯧꯁꯤꯔꯥ ꯍꯥꯏꯕꯗꯣ ꯑꯃꯨꯛ ꯈꯟꯅꯁꯦ
ꯃꯩ ꯃꯩ ꯂꯥꯛꯅꯤꯉꯥꯏ ꯄ꯭ꯔꯊꯅꯥ ꯇꯧꯒꯦꯀꯣ
ꯍꯣꯏ ꯍꯣꯏ
ꯎꯝ
ꯑꯗꯨ ꯅꯨꯡꯊꯤꯟꯗ ꯅꯨꯡꯊꯤꯟꯗ ꯁꯤꯡꯖꯨ ꯆꯥꯁꯦ
ꯎꯝ ꯑꯣ ꯁꯦꯅꯤꯡꯉꯥꯏꯔꯣ ꯑꯗꯣ ꯂꯧꯅꯤꯡꯉꯥꯏꯔꯣ ꯐꯖꯅ
ꯀꯩꯊꯦꯜ ꯆꯠꯄ ꯃꯤ ꯂꯩꯇꯦ ꯑꯗꯨꯗꯤ ꯑꯩꯈꯣꯏ ꯌꯨꯝꯗ ꯁꯦꯝꯃꯤꯉꯥꯏꯅꯦ
ꯃꯕꯅꯤ ꯀꯣꯄꯤꯂ
ꯂꯩꯇꯦ ꯒꯣ ꯒꯣꯄꯤꯗꯤ ꯂꯩꯇꯦ
ꯍꯋꯥꯏ ꯑꯁꯥꯡ ꯃ ꯂꯩꯅꯦ
ꯃꯥꯃꯦꯗꯥꯝ
ꯅꯣꯏ ꯌꯨꯝ ꯑꯁ ꯅꯣꯏ ꯌꯨꯝꯁꯨ ꯈꯔ ꯅꯥꯑꯗꯗꯤ ꯐꯥꯎꯅꯕ
ꯍꯥꯏ ꯋꯥ ꯂꯣꯏ ꯃꯤ ꯌꯥꯝ ꯂ ꯂꯥꯞꯄꯦ ꯍꯥꯏꯌꯦ ꯂꯥꯛꯁ ꯍꯧꯖꯤꯛ ꯈꯪꯉ꯭ꯔꯣ ꯥꯟꯗꯗꯤ ꯂꯥꯛꯇꯦ ꯂꯥꯛꯇꯦ ꯍꯥꯏꯔ
ꯑꯩꯅ ꯍꯥꯏꯕꯗꯤ ꯑꯩꯅ ꯍꯥꯏꯕꯗꯤ ꯑꯩꯈꯣꯏꯒꯤ ꯅꯣꯏꯒꯤ ꯌꯨꯝ ꯂꯥꯞꯄꯦ ꯍꯥꯏꯕꯗꯤ ꯀꯔꯤꯅꯣ
ꯆꯞꯃꯥꯟꯌꯦꯗꯣ
ꯑꯗꯨ ꯅꯪꯒꯤꯅ ꯑꯩꯒꯤ ꯌꯨꯝ ꯂꯥꯞꯄ ꯑꯩꯒꯤꯅ ꯅꯪꯒꯤ ꯌꯨꯝ ꯂꯥꯞꯄ ꯑꯆꯥ
ꯂꯣꯏꯔꯦꯍꯦ
ꯎꯝ ꯎꯝ
ꯑꯁ ꯍꯧꯖꯤꯛꯇꯤ ꯅꯨꯡꯁꯥ ꯐꯖꯅ ꯊꯣꯛ ꯍꯧꯖꯤꯛꯇꯤ ꯅꯨꯡꯁꯥ ꯐꯖꯅ ꯊꯣꯛꯑꯦ
ꯍꯣꯏ
ꯉꯁꯥꯏꯗꯤ ꯉꯁꯥꯏꯗꯤ ꯅꯨꯡꯁꯥ ꯁꯨꯃꯥꯏꯅ ꯊꯣꯛꯇꯕꯅꯦ ꯍꯧꯖꯤꯛꯇꯤ ꯑꯣꯣꯞ ꯐꯖꯅ ꯊꯣꯛꯑꯦ
ꯅꯪꯒꯤ ꯈꯨꯟꯗ ꯅꯪꯒꯤ ꯈꯨꯟꯗ ꯑꯩꯈꯣꯏꯒꯤ ꯈꯨꯟꯗꯗꯤ ꯅꯣꯡ ꯅꯣꯡ ꯆꯨꯕꯦ
ꯅꯣꯏ ꯈꯨꯟꯗ ꯅꯣꯡ ꯆꯨꯕ꯭ꯔꯅꯦ
ꯍꯣꯌ
ꯑꯦꯁ ꯂꯣꯏꯔꯍꯦ ꯌꯥꯝꯅ ꯑꯩꯈꯣꯏꯒꯤ ꯈꯨꯟꯒ ꯌꯥꯝ ꯅꯛꯏꯗꯨꯗꯤ ꯑꯗꯨ ꯅꯣꯏꯗ ꯅꯣꯡ ꯇꯥꯏ ꯍꯥꯏꯔꯨꯔꯁꯦ ꯑꯩꯈꯣꯏꯗꯗꯤ ꯅꯨꯡꯁꯥ ꯐꯥꯅꯥ ꯊꯣꯛꯑꯦ ꯍꯧꯖꯤꯛ ꯂꯧꯗ ꯃꯤ ꯑꯦ ꯂꯧ ꯁꯨꯔꯨ ꯎꯝ
ꯈꯥꯔꯛ ꯂꯩꯔ꯭ꯗꯦ ꯅꯣꯏꯀꯤ ꯈꯨꯟꯗꯁꯨ ꯅꯣꯡ ꯆꯨꯕꯅꯤ ꯑꯩꯈꯣꯏꯒꯤ ꯈꯨꯟꯗꯗꯤ ꯍꯧꯖꯤꯛ ꯅꯣꯡ ꯆꯨꯕ ꯍꯧ
ꯏꯁꯨ ꯂ ꯆꯃꯤꯅ ꯃꯥꯗ ꯟꯁ ꯇꯝꯕ
ꯅꯣꯡ ꯈꯔ
ꯍꯣ ꯑꯩ ꯖꯨꯁꯒꯨꯝꯕ
ꯅꯨꯡꯁꯥꯗꯣ ꯑꯩꯈꯣꯏꯒꯤꯗꯤ ꯐꯔꯦ ꯑꯩ ꯐꯤ ꯁꯨꯕ ꯍꯕꯅꯤꯅꯅꯦ ꯅꯨꯡꯁꯥ ꯊꯣꯛꯄꯗꯣ ꯑꯩꯒꯤꯕꯨꯗꯤ ꯐꯔꯦ ꯁꯨꯔꯤꯕ ꯃꯤꯁꯤꯡꯒꯤꯗꯤ ꯌꯥꯝ ꯋꯥ ꯅꯤꯗ
ꯎꯝ ꯎꯝ
ꯅꯁꯨ ꯂꯧ ꯆꯠꯄ ꯌꯥꯗ꯭ꯔꯣ ꯉꯁꯤ ꯀ꯭ꯔꯤꯒꯤ ꯆꯠꯇꯕ꯭ꯔꯣ
ꯆꯠ ꯑꯥ ꯍꯨꯔꯦꯟ ꯍꯨꯔꯦꯟꯒꯨꯝꯕ ꯆꯠꯀꯅꯤ ꯑꯩꯒꯤ ꯃꯥ ꯑꯃꯨ ꯖꯨꯏꯀꯨꯝꯕ
ꯆꯠꯄ ꯃꯇꯝꯅꯦ ꯍꯣꯔꯦꯟ
ꯍꯨꯔꯦꯟ ꯑꯣ ꯆꯥꯅꯤꯡꯉꯥꯏ ꯑꯗꯨꯅꯦꯕꯥ ꯑꯗꯨꯃꯥꯏ ꯑꯗꯨꯝ ꯆꯤꯀꯟ ꯎꯝ
ꯄꯤꯀ
ꯂꯩꯌꯦ ꯎꯝ ꯀ ꯊꯗ ꯆꯅꯤꯉꯁꯨ ꯂꯩꯇꯦ ꯕꯤꯁꯥꯔꯁꯨ ꯂꯩꯇꯦ
ꯄꯊꯤꯟ ꯁꯠꯀꯦꯔꯣ ꯖꯌꯦꯪ
ꯀꯅ ꯍꯥꯏ ꯀꯩ ꯁꯃ ꯇꯔꯦ
ꯅꯪꯁꯨ ꯄꯩꯁꯥ ꯂꯩꯇꯦ ꯈꯠꯇ ꯍꯥꯏꯔꯒ ꯂꯩꯔꯦ
ꯂꯩꯔꯗꯤ ꯂꯩꯌꯦ ꯍꯥꯏꯒꯅꯦ ꯂꯩꯗꯕꯒꯤꯅꯦ
ꯂꯩꯇ꯭ꯔꯁꯨ ꯂꯩꯇ꯭ꯔꯁꯨ ꯂꯩꯌꯦ ꯍꯥꯏꯌꯣ ꯑꯗꯨ ꯑꯣꯏꯔꯗꯤ ꯐꯩꯅ
ꯌꯦꯗꯂꯁꯨꯅꯦ ꯀꯤꯟꯊꯤꯕ ꯍꯩꯇꯦ
ꯑꯦꯁ ꯑꯩꯗꯤ ꯆꯤꯟꯊꯤꯕꯩ ꯍꯩꯌꯦ ꯍꯥꯏꯕ ꯃꯥꯜꯂꯦꯍꯦ ꯅꯪꯒꯤꯗꯣ ꯅꯪꯒꯤ ꯈꯨꯣꯍꯥꯏꯗꯣ
ꯑꯩꯗꯤ ꯍꯣꯔꯦ ꯑꯩꯗꯤ ꯈꯔ ꯂꯩꯔꯒ ꯇꯨꯝꯁꯤꯔ ꯈꯪꯗꯦꯕꯣ ꯉꯔꯥꯡ ꯐꯖꯅ ꯇꯨꯝꯃꯦ ꯑꯗꯨꯕꯨ ꯑꯃꯨꯛꯀꯁꯨ
ꯗꯦ
ꯅꯪ ꯅꯪꯗꯤ ꯊꯕꯛ ꯌꯥꯝ ꯆꯟꯕꯔꯣ ꯍꯧꯖꯤꯛ
ꯍꯣꯏ ꯌꯥꯝ ꯑ
ꯅꯪ ꯍꯧꯖꯤꯛ ꯏꯁꯤꯡ ꯐꯨꯠꯄꯗꯨ, ꯏꯁꯤꯡ ꯐꯨꯠꯄꯗꯨ ꯃꯩꯗ ꯇꯧꯕ꯭ꯔꯥ ꯀꯥꯏꯗ ꯇꯧꯕ꯭ꯔꯣ, ꯁꯤꯡꯅ ꯇꯧꯕ꯭ꯔꯣ?
ꯁꯥꯗ꯭ꯔꯣ ꯅꯪ?
ꯑꯗꯨ
ꯑꯁ ꯑꯩꯈꯣꯏꯒꯤ ꯆꯥꯛꯁꯪ ꯃꯊꯛꯀꯤꯗꯨꯁꯨ, ꯃꯩꯒꯤ ꯆꯥꯛꯁꯪꯗꯨꯁꯨ ꯁꯦꯡꯗꯣꯛꯅꯤꯡꯉꯥꯏ ꯂꯩ ꯑꯗꯣ, ꯑꯗꯨꯕꯨ ꯌꯥꯝ ꯆꯠꯂꯣꯏ꯫ ꯑꯩꯈꯣꯏꯒꯤ ꯀꯥꯗꯣ ꯋꯥꯏ ꯇꯩꯕꯗꯣ ꯌꯥꯝ ꯋꯥꯏꯌꯦ ꯍꯥꯏꯕꯗꯤꯅꯦ ꯑꯁꯤ, ꯀꯔꯤ ꯄ꯭ꯂꯥꯁꯇꯔ ꯇꯧꯕꯗꯣ ꯑꯗꯨ ꯃꯇꯝꯗꯣ ꯐꯖꯅ ꯇꯧ ꯇꯧꯗꯕꯅꯤꯅ ꯊꯣꯛ ꯈ꯭ꯔꯕꯅꯦꯕ ꯀꯔꯤ ꯍꯥꯏ, ꯀꯩꯅꯣꯁꯦ ꯁꯤꯃꯦꯟꯒ ꯀꯩ ꯀꯩꯅꯣ ꯊꯣꯛꯄꯒꯤꯀꯣ ꯑꯁ, ꯑꯗꯨꯝ ꯇꯩꯕꯤꯔꯁꯨ ꯌꯥꯝꯅ ꯃꯣꯠꯄ꯫ ꯇꯥꯕ꯭ꯔꯣ
ꯎꯝ
ꯀꯔꯤꯅꯣ! ꯃꯤ ꯂꯩꯇꯕ꯭ꯔꯣ ꯌꯨꯝꯁꯤꯕꯣ꯫
ꯑꯩꯗꯤ
ꯂꯩꯌꯦ ꯍꯥꯏꯌꯦ ꯑꯁ ꯑꯁꯤ ꯅꯨꯄꯤꯁꯦ, ꯀꯔꯤꯅꯣ ꯈꯪꯗꯦ, ꯃꯤꯅ ꯉꯥꯡꯉꯁꯤ ꯈꯨꯝꯁꯨ ꯈꯨꯝꯃꯛꯇꯦ꯫
ꯑꯦ ꯆ ꯍꯣꯏ ꯂꯥꯈ꯭ꯔꯦ ꯂꯧ ꯂꯧ ꯆꯠꯄꯈꯣꯏ ꯂꯥꯛꯈ꯭ꯔꯦ꯫
ꯑꯣ ꯌꯨꯝ ꯆꯠꯄ ꯆꯥꯛ ꯆꯥꯅꯤꯉꯥꯏꯔꯣ ꯍꯧꯖꯤꯛ ꯌꯥꯝ ꯉꯜꯂꯦꯍꯦ꯫
ꯎꯝ ꯇ ꯆ
ꯍꯧꯖꯤꯛ ꯆꯥꯛ ꯍꯧꯖꯤꯛ ꯆꯥꯛ ꯆꯥꯈꯤꯗꯣꯏꯔꯣ ꯑꯁ ꯌꯥꯝ ꯉꯜꯂꯦꯍꯦ꯫
ꯍꯣꯌ
ꯀꯔꯤ ꯃꯊꯦꯜ ꯇꯧꯕꯤꯕ꯭ꯔꯣ ꯅꯪ?
ꯑꯩꯁꯨ ꯊꯣꯅꯤꯉꯥꯏ ꯂꯩꯇꯦ
ꯎꯝ ꯊ
ꯂꯩꯇꯦ꯫ ꯁꯤꯃꯤꯟꯋꯥꯏ ꯅꯪ ꯁꯥ ꯄꯤꯖꯅꯤꯡꯉꯥꯏ ꯗꯣ ꯄꯩꯈ꯭ꯌꯥ ꯆꯠꯄ ꯍ ꯎꯝ
ꯑꯀꯪꯒ ꯂꯩꯇ꯭ꯔꯣ?
ꯑꯀꯪꯕ ꯂꯩꯔꯗꯤ ꯑꯀꯪꯕꯗꯨ ꯁꯦꯝꯕꯤꯈ꯭ꯔꯣ꯫
ꯃꯤꯁꯨ ꯂꯥꯛꯇꯦꯅ ꯑꯩꯈꯣꯏꯗꯣ ꯉꯥꯏꯍꯥꯛ, ꯂꯩꯔꯗꯤ
ꯅꯣꯏꯃꯥꯗ ꯍꯥꯏꯌꯣ ꯂꯩꯔꯝꯒꯅꯤ ꯀꯩꯅꯣ ꯅꯪ ꯈꯪꯗꯕꯩ ꯑꯣꯏꯔꯝꯅꯤ꯫
ꯁꯥ ꯑꯀꯪꯕ ꯉꯥ ꯑꯀꯪꯕ ꯌꯥꯝ ꯌꯥꯝ ꯂꯩ ꯂꯩꯒꯟꯈꯤꯕꯅꯦꯍꯦ꯫
ꯎꯝ ꯅꯥꯕꯅꯤ ꯆꯥꯗ꯭ꯔꯣ ꯆ ꯅꯥꯕꯅꯤ ꯆꯥ
ꯆꯥꯅꯤꯡꯉꯦꯗꯨ,